ꯍꯜꯂꯣ ꯑ ꯇꯥꯥꯏꯌꯦ ꯇꯥꯏꯌꯦ ꯅꯪ ꯑꯗꯣ ꯑꯗꯨꯗꯣ ꯑꯗꯨꯒꯤꯅꯤꯅꯦ ꯃꯤꯡꯗꯣ
ꯍꯣꯢ
ꯑꯩꯗꯤ ꯀꯔꯤꯒꯤ ꯅꯪ ꯑꯗꯨꯝ ꯊꯝꯕ꯭ꯔꯥ ꯍꯥꯏꯅ ꯑꯩꯗꯤ ꯑꯩꯁꯨ ꯈꯟꯕꯅꯦꯕ
ꯎꯝ
ꯍꯣꯏ ꯅꯣꯏꯁꯦ ꯌꯥꯝ ꯐꯥꯎꯋꯦꯀꯣ
ꯐꯥꯎꯕ ꯍꯥꯏꯁꯤ ꯀꯔꯤ
ꯅꯝꯕꯔ ꯑꯅꯤ ꯑꯍꯨꯝ ꯄꯥꯏꯔꯒ ꯇꯧꯋꯦꯅꯦ
ꯅꯪꯁꯨ ꯇꯧꯗꯨꯅ
ꯂꯩꯇꯦ ꯅꯝꯕꯔ
ꯅꯝꯕꯔ ꯂꯩꯇ
ꯍꯣꯏ ꯅꯣꯏ ꯅꯣꯏ ꯅꯣꯏꯅ ꯑꯗꯨꯝ ꯑꯅꯤ ꯑꯍꯨꯝ ꯄꯥꯏꯔꯒ ꯅꯨꯄꯥꯕꯨ ꯀ ꯅꯨꯄꯥ ꯑꯅꯤ ꯑꯍꯨꯝꯕꯨ ꯑꯗꯨꯝ ꯄ꯭ꯂꯦ ꯇꯧꯔꯒ ꯑꯗꯨꯒꯨꯝꯕ ꯖꯥꯇꯤ ꯅꯠꯇꯦꯕ ꯑꯩꯗꯤ
ꯂꯩ ꯊ
ꯑꯩꯒꯤ ꯅꯝꯕꯔ ꯑꯃ ꯈꯛꯇ ꯄꯥꯏꯔꯒ ꯏꯃꯥ ꯏꯄꯥ ꯈꯛꯇ ꯑꯗꯨꯝ ꯏ ꯏꯄꯥꯕꯨ ꯑꯗꯨꯝ ꯀꯣꯜ ꯇꯧꯔꯒ ꯑꯗꯨꯝ ꯂꯩꯕ ꯃꯤꯅꯤ ꯑꯩꯗꯤ
ꯑꯣ ꯐꯥꯔꯅꯦ ꯐꯥꯔꯅꯦ ꯌꯥꯝꯝ
ꯑꯩꯗꯤ ꯌꯥꯝ ꯆꯝꯕꯤ ꯆꯝꯐꯨꯠꯀꯨꯝꯕꯅꯦ
ꯑꯦ ꯍꯣꯏ ꯍꯣꯏ ꯃꯄꯥꯟꯗꯗꯤꯀꯣ ꯑꯣꯏꯕ ꯃꯅꯨꯡꯗꯗꯤ ꯑꯁ ꯍꯥꯏꯔꯨꯅꯨ
ꯃꯄꯥꯟ ꯃꯅꯨꯡ ꯑꯗꯨꯝ ꯆꯝꯃꯒ ꯂꯩꯕꯅꯦ ꯑꯩ
ꯑꯃ ꯐꯥꯎ ꯊꯥꯖꯕꯤꯔꯣꯏ ꯈꯪꯕ꯭ꯔꯥ
ꯅꯪ ꯅꯪꯅ ꯊꯥꯖꯕꯒꯤ ꯏꯁꯨ ꯂꯩꯕꯒꯤꯅꯦ
ꯅꯠꯇꯦ ꯅ
ꯅꯪ ꯅꯪꯒꯤ ꯏꯁꯨꯅꯦꯕ ꯑꯗꯣ ꯑꯩ ꯑꯩꯒꯤ ꯅꯠꯇꯦꯕ
ꯌꯥꯔꯦꯜꯂꯨ ꯌꯥꯔꯦ
ꯑꯗꯨꯝ ꯍꯧ ꯍꯧꯗ꯭ꯔꯤꯉꯩꯗ ꯅꯪꯗꯤ ꯌꯥꯔꯦ ꯌꯥꯔꯦ ꯑꯗꯨꯝ ꯍꯥꯏꯔꯦ ꯁꯤꯗꯤ ꯀꯔꯤꯅꯣ
ꯑꯗꯨ ꯑꯗꯨ
ꯅꯪꯒꯤ ꯅꯦꯠꯋꯥꯛꯛꯁꯨ ꯐꯠꯇꯦ ꯑꯩ ꯅꯪꯒꯤꯁꯦ ꯌꯥꯔꯦ ꯌꯥꯔꯦ ꯇꯧꯔꯒ ꯌꯥꯔꯦ ꯈꯛꯇ ꯇꯥꯏꯌꯦ
ꯑꯩꯒꯦ ꯋꯥ ꯇꯪ
ꯔꯤꯆꯥꯔꯖ ꯔꯤꯆꯥꯔꯖ ꯇꯧꯔꯣ ꯋꯥꯏꯐꯥꯏ ꯐꯠꯇ꯭ꯔꯗꯤ
ꯂꯩ ꯀꯅꯥꯗꯤ ꯃꯣꯏ ꯂꯩꯕꯨ ꯄꯥꯏꯕ ꯋꯥꯅꯤꯗ ꯅ ꯅ ꯐꯠꯇꯦ ꯍꯥꯏꯕꯅꯤꯀꯣ ꯑꯩꯁꯦ ꯑꯗꯨ ꯇ꯭ꯔꯅꯤ
ꯎꯝ ꯇꯥ ꯑꯣꯟꯗꯕꯁꯨ ꯐꯠꯇꯦ
ꯅꯤ ꯃꯤ ꯀꯔꯤ ꯐꯠꯇꯦ ꯐꯠꯇꯦ ꯍꯥꯏꯔꯛꯛꯇꯦ ꯅꯪ ꯇꯧꯔꯗꯤ ꯑꯩꯒꯤ ꯅꯦꯠꯋꯥꯛ ꯅꯨꯡꯉꯥꯏꯇꯦ ꯅꯨꯡꯉꯥꯏꯇꯦ ꯈꯛꯇ ꯍꯥꯏꯔꯛꯑꯦ ꯅ
ꯅꯪ ꯅꯪꯒꯤꯅꯦ ꯋꯥꯅꯤꯅ ꯅꯪꯕꯨ ꯀꯣꯜ ꯇꯧꯔꯗꯤ ꯑꯗꯨꯝ ꯇꯧꯋꯦ ꯑꯩ ꯑꯩ ꯅꯨꯄꯥ ꯀ ꯃꯔꯤ ꯃꯉꯥꯕꯨꯧ ꯑꯗꯨꯝ ꯇꯧ
ꯍꯣꯏ
ꯃꯤ ꯑꯇꯣꯞ ꯄꯥꯎꯕꯀꯣ ꯇꯧꯔꯗꯤ ꯑꯗꯨꯝ ꯄꯧꯗꯣꯏꯕ
ꯑꯗꯨꯗꯤ ꯈꯠꯄꯒꯤꯅꯤꯅ
ꯑ ꯅꯪꯁꯤꯤꯟꯟꯅ ꯋꯥꯡꯅꯅꯦ ꯍꯥꯏꯕ
ꯌꯥꯔꯦ ꯂꯩꯦ
ꯀꯩꯅꯣꯛ ꯅꯪꯗꯤ ꯅꯪꯁꯨ ꯈꯠꯄ ꯍꯥꯏꯕ ꯋꯥ ꯈꯛꯇ ꯈꯪꯕ ꯃꯥꯂꯦꯀꯣ
ꯅꯪꯁꯨ ꯑꯩꯅ ꯍꯥꯏꯗ꯭ꯔꯁꯨ ꯅꯪ ꯃꯅꯨꯡꯗ ꯈꯠꯂꯤꯗꯤ
ꯑꯩ ꯌꯥꯌꯥ ꯅꯪꯁꯦ ꯑꯩ
ꯍꯛ ꯈꯠꯄꯤ ꯅꯪ ꯅꯪꯒꯤ ꯃꯤꯡꯁꯦ ꯈꯠꯄꯤ ꯍꯥꯏ ꯍꯥꯏꯔꯁꯦ ꯑꯗꯨ ꯌꯥꯔꯦ ꯈꯠꯄ ꯈꯠꯄ ꯑꯗꯨꯝ ꯅꯪ ꯅꯪꯃꯛ ꯈꯠꯄꯒꯤ ꯑꯗꯨꯝ ꯑꯗꯨ ꯋꯥꯁꯨ ꯊꯣꯛꯄꯅꯦ
ꯑꯩꯍꯦ ꯁꯤ ꯅꯨꯄꯤꯁꯦ ꯑꯩ ꯌꯥꯔꯦ ꯑꯩ ꯋꯥ ꯉꯥꯡꯅꯤꯡꯗ꯭ꯔꯦ
ꯍꯠꯇ
ꯑ ꯍꯧꯣꯏ
ꯍꯥꯥ
ꯐ ꯄꯨꯅ ꯅꯤꯡꯉ
ꯇꯅꯣ
ꯐꯨꯅꯅꯤꯡꯉꯦꯕ ꯐꯨꯅꯁꯦ
ꯂꯂꯥꯛꯑꯣ ꯅꯪ ꯅꯪ ꯉꯝꯒꯅꯤ ꯈꯟꯕ꯭ꯔꯥ
ꯉ꯭ꯔꯒꯤ ꯋꯥꯗꯤꯅꯦ ꯉꯝꯕ꯭ꯔꯥ ꯉꯝꯗꯕ꯭ꯔꯥ ꯐꯨ
ꯅꯪ ꯉꯝꯗ꯭ꯔꯗꯤ ꯄ꯭ꯔꯤꯟꯁꯦꯁꯁꯦ ꯍꯧꯖꯤꯛ
ꯑꯁ ꯑꯃꯁꯤꯀꯣ ꯄ꯭ꯔꯤꯟꯁꯦꯁꯁꯦ ꯀꯔꯟ ꯇꯥꯕ ꯍꯧꯔꯅꯤ ꯑꯃꯨꯛꯀꯠꯇꯨ
ꯌꯥꯝ ꯃꯥ ꯃꯣꯏꯁꯦ ꯌꯥꯝ ꯍꯥꯎꯕꯅꯦ ꯄ꯭ꯔꯤꯟꯁꯦꯜꯁꯦ
ꯑꯣ ꯌꯥꯝ ꯐꯥꯎꯔꯦ ꯑꯩꯗꯤ ꯑꯩꯗꯤ ꯌꯥꯔꯦ ꯃꯥꯕꯨ
ꯊꯪꯖ ꯅꯪꯒꯤ ꯃꯃꯥꯟꯅꯕꯤ ꯅꯪꯒꯤ ꯔꯨꯝꯃꯦꯅꯦ ꯎꯝ ꯃꯥꯁꯦ ꯌꯥꯝ ꯐꯥꯎꯔꯒ ꯃꯥꯒꯤ ꯀ꯭ꯂ꯭ꯔꯥꯁꯀ ꯂꯥꯛꯃꯤꯟꯅꯕꯒꯤꯀꯣ ꯍ ꯄ ꯦꯁ ꯄ꯭ꯔꯤꯟꯁꯦꯁꯀꯤ ꯋꯤꯁꯇꯣ
ꯎꯝ
ꯑ ꯊꯤꯃ ꯊꯤꯃꯥꯁꯦ ꯍꯥꯏ ꯍꯥꯏ ꯑꯗꯨ꯭ꯔꯥ ꯑꯩ ꯑꯩ ꯍꯥꯏꯕ ꯍꯩꯇꯦ ꯋꯦꯁꯇꯣ ꯑꯣ ꯑꯣ ꯊꯣꯡꯈ꯭ꯔꯦꯕ ꯊꯣꯡꯈ꯭ꯔꯦꯕ ꯃꯥꯗꯣ
ꯍꯣꯏ ꯍꯣꯏ
ꯃꯥꯗ ꯃꯥꯗꯣ ꯍꯣꯁꯇꯦꯜꯗ ꯂꯩꯕ ꯀꯥꯟꯗꯁꯨ ꯑꯗꯨꯝ ꯁꯤ ꯃꯥꯒꯤ ꯀ꯭ꯔꯥꯁꯀ ꯂꯩꯃꯤꯟꯅꯤꯡꯕ ꯃꯥꯜꯂꯦꯕ
ꯍ
ꯑꯩ ꯔꯤꯌꯦꯂꯥꯏꯁ ꯇꯧꯋꯦꯕ
ꯎꯝ
ꯃꯣꯏ ꯑꯅꯤꯗꯣ ꯀꯩꯅꯣ ꯀꯩꯅꯣꯝ ꯀꯩꯅꯣꯝ ꯇꯧꯕꯅꯦ ꯋꯥꯁꯨ ꯍꯥꯏꯅꯤꯡꯗꯦ ꯑꯩ
ꯑ꯭ꯔ ꯌꯦꯡ ꯆꯜꯂꯣ
ꯍꯣꯏ ꯑꯗꯣ ꯑꯗꯨꯝ ꯍꯥꯏꯕꯅꯦ ꯑꯩꯈꯣꯏꯁꯨ ꯑꯗꯣ ꯅꯨꯄꯤ ꯅꯨꯄꯤ ꯅꯨꯄꯤ ꯑꯃ ꯂꯩꯌꯦꯅ
ꯍꯣꯏ
ꯅꯪꯒꯤ ꯅꯃꯥꯟꯅꯕꯤꯒꯤ ꯔꯣꯃꯦꯠ
ꯍꯣꯏ
ꯑꯗꯨꯒ ꯄ꯭ꯔꯤꯟꯁꯦꯁꯀ ꯀꯩꯅꯣ ꯃꯣꯏ ꯑꯅꯤꯗꯣ ꯐꯦꯟꯁꯅꯤꯅ ꯅꯨꯄꯤ ꯑꯃꯕꯨ ꯅꯨꯄꯤ ꯑꯃꯒꯤ
ꯍꯣꯏ
ꯑꯗꯨꯒꯤ ꯃꯣꯔ ꯑꯅꯤꯗꯣ ꯑꯗꯨꯝ ꯑꯃꯁꯨ ꯂꯧꯅꯤꯡꯕ ꯕ ꯑꯃꯁꯨ ꯂꯧꯅꯤꯡꯕ ꯑꯗꯨꯒꯤ ꯑꯗꯨꯝ ꯐꯥꯏꯠ ꯇꯧꯔꯒ ꯂꯩꯌꯦ
ꯑꯁ ꯅꯪ ꯃꯤꯠ ꯅꯥꯈ꯭ꯔꯕꯣ
ꯑꯩ ꯑꯩꯒꯤ ꯑꯩꯒꯤ ꯏꯌꯥꯔ ꯗ꯭ꯔꯝꯗꯣ ꯕꯨ ꯈꯥꯌꯦ ꯀꯅꯤ ꯍꯣꯏ ꯄꯣꯛꯈꯥꯏꯌꯦ ꯄꯣꯛꯈꯥꯏꯒꯦ ꯇꯧꯋꯦ
ꯃꯔꯛ ꯃꯔꯛꯇꯤ ꯉꯥꯡ ꯂꯥꯎꯋꯣ ꯂꯥꯎꯊꯔꯣ ꯃꯣꯏ
ꯑꯩ ꯑꯩ ꯑꯩ ꯍꯥꯏꯔꯗꯤ ꯃꯣꯏꯗꯣ ꯖꯦꯂꯁꯅꯤ ꯍꯥꯏꯌꯦ
ꯂ
ꯌꯥꯝ ꯄꯥꯟꯅꯤꯡꯟꯕꯅꯦ ꯑꯗꯨꯒꯤ ꯑꯩꯗꯤ ꯋꯥꯁꯨ ꯍꯥꯏꯅꯤꯡꯗ꯭ꯔ ꯍꯥꯏꯅꯤꯡꯗꯕꯒꯤ ꯑꯗꯨꯝ ꯂꯩꯖꯁꯅꯨ ꯍꯥꯏꯅ ꯑꯗꯨꯝ ꯂꯩꯕꯅꯦ ꯑꯩꯗꯤ
ꯎꯝ ꯇꯟꯈ꯭ꯔꯦꯕ ꯀꯣ ꯉꯥꯡꯅꯤꯉꯥꯏ ꯁꯨ
ꯍꯣꯏ ꯉꯥꯡꯅꯤꯉꯥꯏꯁꯨ ꯇꯟꯈ꯭ꯔꯦ ꯑꯩꯗꯤ
ꯄꯤꯟ ꯂꯩꯈ꯭ꯔꯣ ꯑꯗꯨꯗꯤꯀꯣ
ꯍꯣꯏ ꯑꯩꯗꯤ ꯍꯣꯏ ꯑꯗꯨ ꯈꯟꯔꯒ ꯑꯩꯁꯨ ꯂꯩꯕꯅꯦ
ꯑꯗꯨꯅꯤ ꯑꯩꯈꯣꯏꯗꯗꯤꯀꯣ ꯍꯧꯖꯤꯛꯁꯦ ꯅꯣ ꯋꯦ
ꯑꯣ ꯅꯨꯡꯉꯥꯏꯌꯦꯅ ꯅꯣꯏ ꯅꯣꯏ ꯑꯥ ꯀꯩꯅꯣ ꯐ꯭ꯂꯣꯔ ꯀꯌꯥꯗ ꯂꯩꯕꯅꯣ
ꯍꯥꯥ
ꯑꯌꯨꯁꯃꯥꯟꯒꯤ ꯅꯦꯠꯋꯥꯛ ꯍꯧꯖꯤꯛ ꯆꯠꯈ꯭ꯔꯦ
ꯇꯣꯞ ꯇꯣꯞ
ꯐꯣꯔꯊ ꯐ꯭ꯂꯣꯔ ꯐꯣꯔꯊ ꯐ꯭ꯂꯣꯔ ꯑꯣ ꯑꯗꯨꯗꯤ ꯅꯣꯏꯁꯦ ꯁꯥꯒꯅꯤꯀꯣ
ꯍꯣꯏ
ꯎꯝ ꯅꯣꯏꯔꯣꯝ ꯀꯌꯥ ꯂꯩꯕ꯭ꯔꯥ
ꯔꯨꯝ ꯑꯅꯤ
ꯎꯝ ꯐꯥꯏꯌꯦ ꯐꯩꯌꯦ
ꯅꯪ ꯇꯣꯝꯅꯤꯡ
ꯎꯝ ꯑꯩꯗꯤ ꯇꯣꯝꯕ ꯃꯇꯝ ꯅꯠꯇꯦ
ꯄ꯭ꯔꯥ
ꯑꯩꯟ ꯍꯧꯖꯤꯛ ꯅꯪꯕꯨ ꯀꯣꯜ ꯇꯧꯕ ꯂꯣꯏꯔꯗꯤ ꯑꯩꯒꯤ ꯑꯩꯗꯤ ꯅꯨꯄꯥ ꯑꯅꯤ ꯑꯍꯨꯝ ꯂꯩꯌꯦꯀꯣꯜ ꯇꯧꯅꯤꯡꯉꯥꯏ ꯍꯥꯥ
ꯃꯣꯏꯕꯨ
ꯅꯪꯒꯤ ꯅꯦꯠꯋꯥꯛꯇꯣ ꯈꯔ ꯆꯠꯈ꯭ꯔꯦ ꯍꯧꯖꯤꯛ
ꯈꯔ ꯑꯦꯗꯖꯁ ꯅꯨꯡ ꯅꯪꯒꯤ ꯄꯣꯖꯤꯁꯟꯗꯣ ꯑꯦꯗꯖꯁ ꯇꯧꯔꯒ ꯇꯧꯑꯣ ꯇꯥꯕ꯭ꯔꯣ
ꯑꯦ
ꯈꯔ ꯈꯔꯗꯤ ꯇꯥꯏꯌꯦꯕ ꯑꯗꯣ ꯑ ꯅꯨꯡꯉꯥꯏꯗꯤ ꯅꯨꯡꯉꯥꯏꯇꯦꯕ
ꯍꯣꯏ
ꯅꯨꯄꯥ ꯀꯔꯤ ꯍꯥꯏꯕ꯭ꯔꯥ
ꯑꯣ ꯑꯣ
ꯎꯝ ꯅꯨꯄꯥꯒꯤ ꯋꯥꯔꯤ ꯋꯥꯔꯤꯌꯦ ꯁꯥꯒꯅꯨ ꯍꯥꯏꯕ ꯃꯥꯜꯂꯦ ꯅꯪꯒꯤ ꯅꯪꯅ ꯅꯨꯄꯥ ꯍꯥꯏꯔꯗꯤ ꯑꯩꯒꯤ ꯑꯩ ꯅꯨꯡꯒꯤ ꯅꯨꯡꯒꯤ ꯈꯣꯟ ꯇꯥꯗꯦ
ꯐꯔꯦꯅꯦ ꯍꯥꯏꯔꯔꯣꯏ ꯄꯜꯂꯔꯣꯏꯀꯣ
ꯁꯦ ꯍꯧꯖꯤꯛ ꯑꯗꯨꯝ ꯍꯥꯏ ꯍꯥꯏꯔꯗꯤ ꯑꯩ ꯐꯖꯅ ꯄꯥꯏꯌꯦꯕ
ꯑꯣ ꯐꯥꯔꯦ ꯅꯨꯡꯕꯥ ꯑꯦꯂꯔꯖꯤ
ꯍꯣꯏ
ꯁꯥꯕ ꯑꯁꯦꯡꯕ ꯅꯠꯇꯕ ꯁꯥꯕ ꯑꯦꯂꯔꯖꯤ ꯁꯥꯕ
ꯅꯠꯇꯦ ꯅꯠꯇꯦꯂꯔꯖꯤꯅꯤ
ꯑꯣ ꯑꯩꯥꯏ ꯋꯥꯔꯤ
ꯍꯣꯏ
ꯑꯩꯣꯏ
ꯑ ꯅꯪꯦ ꯅꯦꯠꯋꯥꯛ ꯆꯠꯈ꯭ꯔꯦ ꯅꯦꯠꯋꯥꯛ ꯐꯠꯇꯕ ꯋꯥ ꯍꯥꯏꯕꯒꯤ ꯃꯥꯜꯂꯦ
ꯀꯔꯤꯅꯣ ꯉꯁꯤ ꯅꯨꯄꯤ ꯆꯍꯤ ꯆꯥ
ꯎꯆ ꯅꯪ ꯅꯪꯗꯣ ꯐꯣꯟ ꯅꯪꯅ ꯐꯣꯟ ꯄꯥꯏꯕꯒꯤ ꯑꯪ ꯎ ꯅꯪ ꯐꯣꯟ ꯄꯥꯏꯕꯒꯤ ꯄꯣꯖꯤꯁꯟꯒꯤꯔ ꯈꯪꯗꯦ ꯃꯇꯝ ꯃꯇꯝꯗꯗꯤ ꯑꯗꯨꯝ ꯁꯦꯡꯅ ꯇꯥꯏꯌꯦꯕ ꯑꯗ ꯃꯇꯝ ꯃꯇꯝꯗꯤ ꯑꯗꯨꯝ ꯆꯠꯈ꯭ꯔꯦꯕ
ꯃꯔꯛ ꯃꯔꯛ ꯍꯥꯏꯌ
ꯑ ꯃꯛ ꯃꯛ
ꯌꯥꯔ
ꯍꯣꯏ
ꯍꯥꯏꯌꯣ ꯅꯪ ꯅꯪ ꯍꯥꯏꯅꯤꯡꯕ ꯋꯥꯗꯣ
ꯑꯩꯒꯤ ꯐ꯭ꯔꯦꯟ ꯑꯃ ꯂꯩ
ꯅꯪꯒ
ꯐ꯭ꯔꯦꯟ
ꯑꯣ ꯅꯪꯒꯤ ꯐ꯭ꯔꯦꯟ
ꯑꯥ
ꯑꯣꯥ ꯑꯣꯥ
ꯑ ꯑꯣ
ꯍꯣꯏ
ꯑ
ꯍꯥ
ꯑꯩꯒꯤ ꯐ꯭ꯔꯦꯟ ꯃꯄꯥꯥꯟꯅꯀꯣ
ꯅꯪꯒꯤ ꯐ꯭ꯔꯦꯟ ꯅꯨꯄꯥꯅ ꯑꯁꯇꯥꯗ
ꯀꯣꯜ ꯇꯧꯔꯛꯑꯦ
ꯑꯥ ꯀꯣ ꯇꯧꯗ ꯑꯦ
ꯑꯗꯨꯒ
ꯑꯗꯨꯒ
ꯎꯝ
ꯍꯥꯥ
ꯑꯗꯨꯒ
ꯑꯗꯨꯒ ꯈꯛꯛꯇ ꯄꯥꯏꯔꯦ
ꯑꯗꯨꯒ ꯈꯛꯇ ꯇꯥꯥꯏꯔꯦ
ꯑꯌꯥ ꯅꯪꯒꯤ ꯄꯣꯖꯤꯁꯟ ꯆꯦꯟꯖ ꯇꯧ ꯇꯧ ꯇꯥꯔꯕꯣ
ꯅꯪꯒꯤ ꯅꯒꯤ ꯌꯥꯝ ꯐꯠꯇꯦꯕ ꯍꯥ
ꯇꯌꯦꯜ